ꯑꯣ
ꯍꯜꯂꯣ ꯌꯨꯕꯨꯁꯨ ꯈꯨꯔꯨꯝꯖꯔꯤ ꯅꯅꯥꯏ ꯑꯩꯍꯥꯛꯅ ꯀꯩꯗꯧꯔꯤꯅꯣ
ꯗꯥ ꯋꯥꯔꯦꯗ
ꯋꯥꯗꯔ꯭ꯗꯤ ꯎꯄꯥꯏ ꯂꯩ ꯆꯤꯟꯅꯥ ꯈꯣꯏꯒꯤ ꯆꯤꯟꯕꯥꯜꯅ ꯊꯕꯛ ꯇꯧꯗ꯭ꯔꯗꯤ
ꯄꯥꯏ ꯂꯩ ꯇꯔ꯭ꯦ
ꯄꯥꯏ ꯂꯩꯇꯔꯦ ꯀꯩꯗꯧꯔꯤꯅꯣ ꯍꯧꯖꯤꯛꯇꯤ
ꯑ ꯅꯪ ꯀꯩꯗꯧꯏꯅꯣ
ꯆꯨꯁꯇꯤꯡ ꯊꯤꯝꯃꯦ ꯍꯣꯁꯄꯤꯇꯥꯜ ꯆꯠꯂꯒ ꯍꯖꯤꯛꯅ ꯑꯃꯨꯛ ꯍꯜꯂꯛꯂꯒ ꯂꯤꯎꯔꯒ ꯂꯩꯑꯦ
ꯀꯅꯥ ꯅꯥꯕ ꯌꯥꯎꯕ꯭ꯔꯣ
ꯅꯥꯕ ꯌꯥꯎꯗꯦ ꯍ ꯅꯥꯕ ꯌꯥꯎꯗꯦ ꯀꯔꯤ ꯅꯣ ꯐꯣꯝ ꯁꯃꯤꯠ ꯇꯧꯕ ꯆꯠꯄ
ꯑꯆꯥ
ꯏꯃꯥꯟꯅꯕꯤꯒꯤ ꯏꯃꯥꯟꯅꯕꯤꯒꯤꯅꯤ ꯑꯩꯒꯤ ꯅꯠꯇꯦ ꯃ ꯅꯕꯤ ꯑꯦꯝ ꯇꯤ ꯑꯦꯁꯇꯣ ꯇ꯭ꯔꯥꯏ ꯇꯧꯒꯦ ꯇꯧ ꯕꯗꯨꯒꯤ ꯁꯃꯤꯠ ꯇꯧꯕ ꯆꯠꯁꯤ ꯍꯥꯏ ꯇꯧꯕ ꯆꯠꯄꯅꯤ
ꯐꯩ ꯐꯩ ꯇꯧꯒꯗꯕꯅꯦ
ꯑꯗꯨꯅꯤ ꯑꯩꯒꯤ ꯅꯠꯇꯦꯅ
ꯅꯪꯗꯤ ꯀꯌꯥ ꯁꯨꯔꯕ꯭ꯔꯣ
ꯈꯪꯗꯦꯍꯦ ꯑꯩꯈꯣꯏꯗꯤ ꯀꯣ ꯔꯤꯁꯤꯞ ꯈꯛꯇꯅꯤ ꯇꯧꯕꯤꯌꯕ
ꯋꯥꯡꯒ ꯏꯕꯥꯅꯤꯗꯤ ꯂꯤꯃꯤꯠ ꯇꯧꯈ꯭ꯔꯦ ꯇꯨꯒꯤ ꯍꯣ ꯀꯨꯏꯔꯦ ꯏꯕꯥꯅꯤꯗꯤ
ꯑꯗꯨꯗ ꯃꯥꯗꯤ ꯕꯤꯁ ꯃꯥꯟ ꯈꯛꯇꯅꯦ ꯍꯥꯏꯅ
ꯍꯣꯏ ꯑꯩꯅ ꯍꯥꯟꯅ ꯖꯣꯏꯟ ꯇꯧꯕꯅꯦ
ꯎꯝ
ꯑꯗꯨꯒꯤ ꯑꯩꯗꯤ ꯂꯤꯃꯤꯠ ꯃꯉꯣꯟꯗꯒꯤ ꯍꯦꯟꯅ ꯑꯩꯒꯤ ꯑꯩꯒꯤꯅ ꯂꯤꯃꯤꯠ ꯇꯠꯄꯅꯦꯄ ꯌꯥꯎꯕꯅꯦꯕ ꯊꯨꯅ ꯐꯖꯥꯅ ꯀꯣꯜ ꯇꯧꯕ꯭ꯔꯣ ꯉ ꯁꯤ
ꯇꯧꯕꯗꯨꯒ ꯍꯧꯖꯤꯛ ꯏꯃꯥꯟꯅꯕ ꯑꯃꯕꯨ ꯇꯧꯋꯦ
ꯑꯣ ꯀꯦꯃꯨꯛꯇꯤ ꯑ ꯑ ꯇꯔꯤ ꯕꯦꯛꯒ꯭ꯔꯥꯎꯗ ꯕꯣꯜ ꯒꯦꯝꯁ ꯅꯥꯕ ꯂꯩꯕ꯭ꯔꯥ
ꯈꯔ ꯂꯩꯔꯒ ꯎꯝ ꯇꯥꯕ꯭ꯔꯣ ꯀꯟꯅ
ꯇꯥꯏꯌꯦ ꯃ ꯄꯥꯟꯊ ꯆ ꯂꯨꯍꯦ
ꯕꯂꯨꯝꯗ ꯂꯩꯊꯣꯛꯅ
ꯎꯝ ꯈꯪꯗ꯭ꯔꯦ ꯈꯪꯗ꯭ꯔꯦ ꯉꯁꯤꯕꯥꯎ ꯀꯅꯥ ꯀꯅꯥ ꯑꯁ ꯀ꯭ꯔꯤꯔꯣ
ꯄꯣꯔꯇꯨꯒꯜ ꯇꯥꯝ ꯂꯩꯕꯅꯦ ꯇꯦꯟ ꯊꯥꯔꯇꯤꯗ
ꯅꯪ ꯑꯣ ꯅꯃꯥꯟꯅꯦꯀꯣ ꯑꯁ ꯌꯥꯏ ꯌꯥꯏ ꯑꯗꯨ ꯐꯥꯎ ꯈꯨꯃꯥꯡꯅꯅꯥꯕꯌꯥ
ꯑꯗꯨꯅꯦ ꯔꯤꯔꯥ ꯄꯟꯖ ꯂꯥꯜꯗꯣꯁꯦ ꯃꯥꯒꯤ ꯕꯣꯁ ꯅꯥꯕꯗꯣ ꯐꯖꯗꯦ
ꯑꯁ ꯍꯅꯨꯕꯗꯨ ꯄꯣꯛꯀꯌꯥꯃꯨꯛ ꯐꯨꯂꯒꯦꯔꯅꯤ
ꯑꯗꯨꯅꯦꯣ ꯑꯁꯦꯡꯕ ꯍꯥꯏꯔꯕꯗ ꯃꯤꯦꯁꯤꯒꯤ ꯄ꯭ꯂꯦꯅ ꯐꯖꯩꯌꯦ
ꯑꯣ ꯍꯟꯗꯛꯄꯗꯤ ꯍꯟꯗꯛꯄꯗꯤ ꯐꯖꯔꯦ
ꯉꯔꯥꯡꯒꯤꯗꯨꯗꯤ ꯐꯖꯩꯍꯦ
ꯐꯖꯩ ꯐꯖꯩ
ꯎꯝ
ꯊꯗꯦ ꯀꯗꯦ ꯐꯖꯩ ꯌꯥꯝ ꯐꯖꯩ
ꯍꯣꯏ ꯑꯗꯨ ꯎ ꯃꯥꯗꯤ ꯆꯦꯟꯗꯦ ꯍꯣꯏ ꯄꯦꯅꯥꯜꯇꯤ ꯑꯁ ꯃꯤꯁ ꯇꯧꯕꯗꯗꯤ ꯐꯖꯗꯦꯍꯦ ꯑꯗꯨꯗꯣ ꯃꯈꯣꯡ ꯈꯣꯏꯕ ꯃꯥꯜꯂ ꯃꯥꯗꯣ
ꯈꯪꯗꯦꯗ ꯐꯦꯟ ꯐꯦꯟꯁꯤꯡꯅ ꯈ ꯃꯛꯄ ꯀ ꯑꯅꯤ ꯆꯟꯗꯔꯤꯗ
ꯈꯪꯗꯦ ꯑꯗꯨ ꯃꯥꯏ ꯑꯣꯏꯔꯝꯕ꯭ꯔꯥ ꯃꯤꯁꯤꯒꯤ ꯐꯦꯡꯒꯗ ꯉꯥꯗꯣꯒꯤ ꯐꯦꯡꯗꯤ ꯑꯗꯨꯝ
ꯅꯣꯏ ꯅꯦꯃꯥꯔꯒꯤꯗꯨꯗꯤ ꯎ ꯅꯦꯃꯥꯔꯒꯤ ꯑꯗꯨꯗꯤ ꯀꯩꯗꯧꯉꯩ ꯑꯃꯨꯛ ꯊꯣꯛꯈ꯭ꯔꯣꯅꯦ
ꯇ꯭ꯋꯦꯟꯇꯤ ꯐꯥꯏꯚꯇ ꯃꯥ
꯭ꯋꯋꯗꯤ
ꯀꯅ ꯣꯜ ꯂꯣꯕꯒꯤ ꯏꯁꯇꯥꯎꯗꯣ ꯑꯁꯕꯣ ꯄꯨꯕꯒꯤ ꯏꯁꯇꯥꯥꯎꯜꯗꯣ ꯌꯥꯝ ꯐꯖꯩꯌꯦꯕ ꯆ ꯀꯅ ꯁꯤꯣ ꯇꯧꯔꯒ ꯑꯗꯨꯅꯦ ꯃꯥꯗꯤ ꯃꯤ ꯑꯇꯣꯞꯄꯒꯨꯝꯅ ꯏꯉꯣꯑꯁꯨ ꯂꯩꯇꯦ ꯌꯥꯝ ꯏꯅꯨꯁꯅꯨꯌꯦ ꯍꯥꯏ ꯅꯨꯄꯤ ꯃꯥ ꯁꯦꯞ ꯀꯣꯜ ꯇꯧꯃꯕ ꯀꯩ ꯋꯥꯔꯦ ꯍꯥꯏꯌꯦ ꯀ꯭ꯔꯤꯔꯥ ꯅꯣꯡ ꯊꯤꯃꯦꯀꯣ ꯇꯥꯕ꯭ꯔꯣ ꯍ ꯀꯔꯤꯔꯥ
ꯌꯥꯞ
ꯍ ꯅꯪꯒꯤꯅꯦ ꯇ ꯑꯔꯦ ꯅꯪꯒꯤꯦꯅꯦꯕꯣ ꯅꯨꯡꯉꯥꯏꯇꯕ꯭ꯔꯥ
ꯈꯪꯗꯦꯅꯦ ꯅꯔꯣ ꯎꯝ ꯌꯥꯝꯅꯗꯤ ꯅꯨꯡꯉꯥꯏꯇꯦ ꯍꯣꯏꯔꯦ ꯅꯔꯣ